ꯅꯅ ꯋꯥꯔꯤ ꯁꯥꯟꯅꯕꯁꯦ ꯌꯥꯝ ꯅꯨꯡꯉꯥꯏꯌꯦ
ꯇꯁꯦꯡꯅ ꯍꯥꯏꯕꯅꯤ
ꯎꯝ ꯑꯣꯀꯦ
ꯃꯤ ꯑꯇꯣꯞꯄꯗꯤ ꯃ ꯃꯁꯤ ꯃꯐꯝꯗ ꯏꯁꯤꯡ ꯁꯛꯄꯤꯌꯨꯔꯥ ꯑꯗꯨꯒ ꯀꯔꯤ ꯀꯔꯤ ꯍꯥꯏꯌꯨꯔꯥ ꯑꯗꯨꯒ ꯍꯥꯏꯌꯦꯕꯀꯣ ꯑꯗꯣ ꯑꯩꯅꯁꯨ ꯍꯥꯏꯕꯅꯦ ꯃꯁꯤ ꯃꯐꯝꯗ ꯍꯥꯏꯕ ꯌꯥꯔꯣꯏ ꯑꯗꯨꯗ ꯍꯥꯏꯕꯅꯦꯕ ꯑꯗꯨ ꯑꯈꯣꯏꯅ ꯈꯪꯗꯦ ꯑꯅꯧꯕꯒꯤ ꯃꯈꯣꯏꯅ ꯂꯥꯛꯄ꯭ꯔꯥ ꯑꯗꯨꯒ ꯀꯣ ꯑꯩꯁꯨ ꯑꯅꯧ ꯉꯔꯥꯡꯅꯥ ꯗꯨ ꯇꯧꯕꯅꯤꯕ ꯑꯗꯨꯕꯨ ꯑꯈꯣꯏꯒꯤ ꯀꯔꯤ ꯍꯥꯏꯁꯤꯔ ꯂꯤꯗꯔꯅꯀꯣ ꯁꯨꯃꯥꯏꯅ ꯇꯧ ꯇꯧ ꯍꯥꯏꯔꯤꯕ
ꯑ ꯑꯈꯣꯏꯒꯤ ꯂꯤꯗꯔꯗꯣ ꯑꯩꯒꯤ ꯏꯃꯥꯟꯅꯕꯅꯦ
ꯑꯣ ꯌꯥꯝ ꯐꯥꯏ ꯑꯗꯨꯗꯤ
ꯑꯩꯈꯣꯏ ꯇꯝꯃꯤꯟꯅꯔꯝꯃꯦ ꯃꯥꯁꯇꯔ ꯀꯣ
ꯍꯣꯏ
ꯎꯝ
ꯌꯥꯝ ꯅꯨꯡꯉꯥꯏꯅꯦ ꯑꯗꯨꯗꯤ
ꯍꯣꯏ
ꯑꯩꯁꯨ ꯏꯃꯥꯟꯅꯕ ꯑꯃ ꯂꯩꯕꯀꯣ ꯃꯁꯤꯗ ꯇꯧꯕ ꯑꯗꯨ ꯅꯪꯁꯨ ꯀꯔꯤ ꯍꯥꯏꯁꯤꯔꯥ ꯁꯨꯃꯥꯏꯅ ꯇꯧꯋꯣ ꯑꯗꯣ ꯍꯥꯏꯕꯅꯦꯕ
ꯑꯣ
ꯗꯕꯅꯤ
ꯅꯣꯏꯗꯤ ꯅꯆꯤꯟ ꯅꯅꯥꯎ ꯀꯌꯥ ꯁꯨꯕ꯭ꯔꯣ
ꯑꯩꯗꯤ ꯃꯉꯥꯅꯦ ꯑꯩꯗ ꯃꯉꯥ ꯍꯥꯏꯕꯗꯤ ꯒꯤ ꯇꯥꯆꯧ ꯑꯃ ꯂꯩꯌꯦꯀꯣ ꯑꯩ ꯑꯗꯨꯒ ꯑꯩꯒꯤ ꯃꯈꯥꯗ ꯑꯍꯨꯝ ꯂꯩ
ꯑꯣ ꯅꯨꯄꯥ ꯉꯥꯛꯇꯔꯣ
ꯅꯠꯇꯦ ꯅꯨꯄꯤ ꯑꯅꯤ ꯅꯨꯄꯥ ꯑꯍꯨꯝ
ꯑꯣ ꯑꯣ ꯑꯣ ꯅꯆꯟ ꯅꯨꯄꯤ ꯑꯅꯤ ꯂꯩꯕ
ꯍꯣꯏ ꯍꯣꯏ
ꯑꯣ ꯂꯥꯏꯔꯤꯛ ꯂꯣꯏ ꯇꯝꯔꯝꯃꯅꯤꯀꯣ ꯑꯉꯥꯡ ꯑꯣꯏꯔꯝꯃꯅꯤꯀꯣ
ꯍꯣꯏ ꯑꯝ ꯑꯩꯁꯨ ꯍꯧꯖꯤꯛꯁꯦ ꯃꯥꯁꯇꯔ ꯂꯣꯏꯔꯒ ꯂꯩꯒꯦꯕꯀꯣ ꯑꯗꯨꯕꯨ ꯑꯩꯒꯤ ꯔꯤꯖꯜ ꯉꯥꯏꯔꯤꯕꯀꯣ ꯑꯗ ꯖꯨꯂꯥꯏ ꯀꯨꯝꯕꯗꯤ ꯊꯣꯔꯛꯀꯗ꯭ꯔ ꯑꯗꯨ ꯅꯤꯡꯕꯅꯦ ꯑꯗꯨ ꯑꯩꯒꯤ ꯏꯆꯟꯅꯨꯄꯤ ꯑꯃꯁꯨ ꯑꯣꯖꯥ ꯇꯧꯒꯦ ꯍꯥꯏꯅ ꯂꯩꯕꯀꯣ
ꯑꯣ ꯑꯣ ꯐꯩꯅꯦ ꯐꯩꯅꯦ
ꯑꯅꯤꯗꯤ ꯑꯅꯤ ꯍꯥꯏꯕꯗꯤ ꯑꯩꯒꯤ ꯏꯆꯟꯅꯨꯄꯤ ꯑꯅꯤꯒ ꯑꯃ ꯂꯩꯕꯀꯣ ꯑꯍꯨꯝꯗꯣ ꯑꯗꯨ ꯃꯈꯣꯏꯅ ꯂꯣꯏꯅꯃꯛ ꯂꯥꯏꯔꯤꯛ ꯇꯝꯃꯦ ꯍꯧꯖꯤꯛꯇꯤ
ꯐꯩꯌꯦ ꯐꯩꯌꯦ ꯐꯖꯅ ꯇꯝꯍꯜꯂꯣ ꯄꯨꯛꯅꯤꯡ ꯆꯪꯅ ꯇꯝꯃꯣ ꯍꯥꯏꯌꯣ
ꯍꯣꯏ ꯁꯨꯃꯥꯏꯅ ꯍꯥꯏꯕꯅꯤ ꯑꯗꯨꯕꯨ ꯃꯁꯥ ꯃꯁꯥꯅ ꯂꯥꯎꯅꯤꯡꯗꯗꯤ ꯎꯄꯥꯏ ꯂꯩꯗꯦꯅꯦꯀꯣ
ꯍꯣꯏꯅꯦ ꯑꯗꯨꯅꯦ ꯃꯁꯥ ꯃꯁꯥꯅ ꯀꯣꯟꯅ ꯋꯥꯖꯕꯗꯨꯀꯣ ꯑꯈꯣꯏꯗꯤ ꯑꯗꯨ ꯃꯈꯣꯏꯅ ꯋꯥꯒꯅꯤ ꯍꯥꯏꯅ ꯑꯈꯣꯏꯗꯤ ꯍꯥꯏꯕꯤꯕ ꯋꯥꯅꯤ ꯑꯗꯨ ꯂꯧꯅꯤꯡꯗꯦ ꯗ꯭ꯔꯗꯤ ꯍꯌꯦꯡ ꯀꯣꯟꯅ ꯃꯣꯏꯁꯨ ꯈꯪꯉꯛꯀꯅꯤꯗ
ꯍꯣꯏ
ꯑꯃꯨꯛꯀ ꯋꯥ ꯉꯥꯡꯉꯗꯤ ꯋꯥ ꯉꯥꯡꯃꯜꯂꯦ ꯆꯩꯃꯜꯂꯦ
ꯍꯣꯏ ꯍꯣꯏ ꯆꯨꯝꯃꯦ ꯑꯗꯨꯅꯤ ꯋꯥꯗꯨ ꯉꯥꯡꯕ ꯉꯥꯡꯅꯤꯡꯗꯕ ꯗꯣ
ꯑꯗꯨꯒꯤ ꯑꯈꯣꯏꯁꯨ ꯍꯥꯏꯃꯟꯕꯁꯨ ꯇꯟꯕꯅꯤ
ꯍꯣꯏ
ꯉꯥꯡꯃꯜꯂꯁꯨ ꯀꯣ ꯑꯩꯈꯣꯏꯁꯨ ꯇꯜꯂꯦꯕ ꯍꯥꯏꯃꯜꯂꯁꯨ ꯑꯗꯣ ꯃꯁꯥ ꯃꯁꯥꯅ ꯚꯥꯞ ꯇꯥꯗꯕꯅꯦꯕ
ꯑꯗꯨꯅꯤ ꯑꯗꯨꯅꯤ ꯑꯩꯈꯣꯏꯅ ꯉꯥꯡꯃꯜꯂꯁꯨ ꯃꯈꯣꯏꯅ ꯉꯥꯡ ꯃꯥꯜꯂꯦ ꯍꯥꯏꯌꯦ ꯑꯗꯨꯒ ꯑꯩꯈꯣꯏꯅ ꯉꯥꯡꯗꯁꯨ ꯀꯔꯤ ꯍꯥꯏꯁꯤꯦ ꯃꯈꯣꯏꯅ ꯏꯟꯗꯤꯦꯀꯣ ꯇꯋ ꯂꯤꯛ ꯄꯥꯕ ꯃꯇꯝꯗ ꯄꯥꯗꯦ ꯑꯗꯨꯕꯨ ꯑꯩꯈꯣꯏꯅ ꯆꯩꯔꯒ ꯑꯗꯨꯒ ꯉꯥꯡꯉꯤ ꯅꯈꯣꯏ ꯌꯥꯝ ꯃꯥꯜꯂꯦ ꯑꯗꯨꯒ ꯍꯥꯏꯌꯦ ꯑꯗꯨꯕꯨ ꯈꯪꯗꯦ ꯃꯈꯣꯏꯅ ꯒ꯭ꯌꯥꯟ ꯒ꯭ꯌꯥꯟ ꯇꯥꯔꯒ ꯑꯊꯟ ꯑꯊꯟꯇ ꯇꯧꯔꯗꯤ ꯐꯕ ꯍꯧꯖꯤꯛ ꯑꯗꯨꯒꯤꯅꯤ ꯉꯁꯥꯏ ꯍꯥꯏꯔꯒ ꯍꯧꯖꯤꯛꯀꯥꯟꯒꯤ ꯑꯉꯥꯡꯁꯤꯡꯁꯦ ꯆꯩꯕ ꯈꯣꯠꯄ ꯑꯗꯨꯕ ꯇꯧꯕ ꯌꯥꯗꯦ ꯍꯥꯏꯕꯗꯨꯀꯣ
ꯑꯗꯨꯅꯦ ꯑꯁ ꯈꯤꯇꯪ ꯆꯩꯔꯗꯤ ꯑꯃꯨꯛ ꯁꯥꯎꯕ
ꯍꯣꯏ ꯑꯗꯨꯅꯦ
ꯑꯗꯨꯒ ꯅꯨꯄꯤ ꯃꯆꯥꯁꯤꯡꯁꯦ ꯑꯅꯝꯕ ꯌꯥꯝ ꯁꯥꯎꯒꯂꯅꯦ ꯑꯩꯈꯣꯏꯅ ꯈꯔ ꯆꯩꯔꯗꯤ ꯑꯩꯈꯣꯏꯕꯨ ꯋꯥ ꯉꯥꯡꯅꯤꯡꯗꯕ ꯀꯣ
ꯍꯣꯏ ꯆꯨꯝꯃꯦ ꯆꯨꯝꯃꯦ ꯆꯥꯛꯁꯨ ꯆꯥꯅꯤꯡꯗꯦ ꯋꯥꯁꯨ ꯉꯥꯡꯅꯤꯡꯗꯦ ꯑꯗꯨꯒ ꯐꯃꯨꯡꯗꯣ ꯂꯩꯔꯒ ꯇꯨꯝꯂꯒ ꯇꯨꯝꯂꯒ ꯇꯧꯕꯀꯣ
ꯎꯝ
ꯑꯗꯨ ꯌꯥꯝ ꯍꯥꯏꯅꯤ ꯅꯨꯄꯤꯁꯤꯡꯁꯦ ꯈꯪꯗꯦ
ꯑꯗꯨ ꯑꯗꯨꯅꯤ ꯑꯩꯈꯣꯏ ꯅꯨꯄꯥꯁꯤꯡꯗꯤ ꯌꯥꯝ ꯁꯝꯕꯅꯤ
ꯍꯣꯏ
ꯐꯩꯔꯗꯤ ꯑꯗꯨꯝ ꯉꯥꯏꯍꯥꯛꯇꯪ ꯁꯥꯎꯔꯒ ꯑꯗꯨꯝ ꯀꯥꯎꯅꯈ꯭ꯔꯦꯕ ꯅꯨꯄꯤꯁꯤꯡꯗꯤ ꯀꯥꯎꯕ ꯌꯥꯝ ꯋꯥꯕꯅꯤ
ꯑꯗꯨꯅꯤ ꯃꯈꯣꯏꯗꯤ ꯈꯔ ꯁꯩꯔꯗꯤ ꯆꯥꯏꯌꯦ ꯑꯗꯨꯋꯦ ꯑꯗꯨꯒ
ꯅꯨꯄꯥꯒ ꯅꯨꯄꯤ ꯀꯩꯅꯥ ꯍꯥꯏꯗꯤ ꯏꯁꯇꯦꯇꯁꯀꯨꯝꯕꯗ ꯍꯥꯞꯂꯒ ꯁꯨꯃꯥꯏꯅ ꯇꯧꯋꯦ ꯑꯗ ꯍꯥ ꯃꯈꯣꯏꯁꯦ ꯈꯥꯡꯗꯦꯗ
ꯎ ꯑꯗꯨꯅꯤ ꯈꯪꯗꯦ
ꯆꯩꯕ ꯑꯃꯨ ꯆꯩꯥꯏꯈ꯭ꯔꯦ ꯑꯗꯨꯕꯨ ꯃꯈꯣꯏꯅ ꯂꯧꯅꯤꯡꯁꯤ ꯀꯔꯤ ꯇꯧꯕꯅꯤꯅ
ꯑꯥ
ꯑꯩꯈꯣꯏꯁꯨ ꯍꯥꯏꯌꯦ ꯑꯩꯈꯣꯏ ꯑꯉꯥꯡ ꯀꯔꯤ ꯍꯥꯏꯁꯦ ꯑꯉꯥꯡ ꯍꯧꯖꯤꯛꯁꯨ ꯑꯉꯥꯡ ꯑꯣꯏꯔꯤ ꯑꯗꯨꯕꯨ ꯈꯔ ꯑꯉꯥꯡ ꯑꯣꯏꯕ ꯃꯇꯝꯗꯀꯣ ꯁꯨꯃꯥꯏꯅ ꯇꯧꯋꯣ ꯁꯨꯃꯥꯏꯅ ꯇꯧꯋꯣ ꯂꯥꯏ ꯂꯤꯛ ꯄꯥꯔ ꯑꯗꯨ ꯑꯗ ꯍꯥꯏꯕꯅꯦꯕ ꯑꯩꯈꯣꯏꯁꯨ ꯏꯟꯅꯤꯡꯗꯕ ꯃꯇꯝ ꯑꯗꯨ ꯍꯧ ꯁꯦ ꯅꯤꯡꯁꯤꯡꯖꯔꯤꯕ ꯑꯗꯨ
ꯏꯈꯅ
ꯍꯥꯏꯕꯗ ꯁꯨꯃꯥꯏꯅ ꯂꯥꯛꯀꯗꯧꯕꯒꯤ ꯍꯥꯏꯕꯅꯤ ꯍꯥꯏꯕꯗ ꯍꯧꯖꯤꯛꯇꯤ ꯅꯤꯡꯁꯤꯡꯖꯔꯤꯕ
ꯏꯆꯅ
ꯑꯗꯨꯒꯤꯅꯦ ꯅꯪꯒꯤꯗꯤ ꯏꯆꯤꯜ ꯏꯅꯥꯎ ꯀꯌꯥ
ꯏꯆꯤꯜ ꯏꯅꯥꯎ ꯃꯔꯤꯅꯤ
ꯃꯔꯤꯌ
ꯏꯌꯥꯝꯕ ꯑꯃ ꯂꯩꯌꯦꯀꯣ ꯑꯗꯨꯒ ꯌꯥꯏꯃ ꯑꯩꯅ ꯑꯅꯤ ꯁꯨꯕ ꯑꯗꯨꯒ ꯑꯍꯨꯝ ꯁꯨꯕꯗ ꯏꯅꯥꯎꯅꯨꯄꯥ ꯑꯃ ꯑꯗꯨꯒ ꯂꯥꯁꯇ ꯏꯆꯟ ꯅꯨꯨ ꯄꯤ ꯑꯦꯝꯃ
ꯑꯣ ꯑꯗꯨꯗꯤ ꯅꯨꯄꯥꯁꯦ ꯑꯍꯨꯝ ꯅꯨꯄꯤ ꯑꯃ ꯀꯣ
ꯅꯨꯄꯤ ꯑꯃ ꯎꯝ
ꯑꯣ ꯌꯥꯝ ꯐꯩꯅꯦ ꯑꯗꯨꯗꯤ ꯑꯗꯨꯗꯤ ꯅꯨꯄꯤꯁꯦ ꯂꯥꯁ ꯑꯣꯏꯕꯒꯤꯀꯣ
ꯑꯥ ꯅꯨꯄꯤꯁꯦ ꯂꯥꯁ ꯑꯣꯏꯕ
ꯑꯣ ꯍꯧꯖꯤꯛ ꯁ꯭ꯀꯨꯜ ꯆꯠꯂꯤꯔꯥ ꯑꯗꯨꯒ
ꯃꯥꯁꯤ ꯍꯧꯖꯤꯛꯁꯤ ꯒ꯭ꯔꯦꯖꯨꯋꯦꯠ ꯑꯣꯏꯈ꯭ꯔꯦ ꯑꯗꯨꯒ ꯍꯧꯖꯤꯛ ꯑꯥꯏ ꯑꯦ ꯑꯦꯁ ꯀꯤ ꯀꯣꯆꯤꯡ ꯇꯧꯔꯤꯌꯦ
ꯑꯁ ꯌꯥꯝ ꯅꯨꯡꯉꯥꯏꯅꯦꯍꯦ ꯑꯗꯨꯗꯤ
ꯑꯩꯁ ꯊꯥꯥꯟꯒꯦꯅꯀꯣ ꯌꯥꯝꯌꯥꯝꯕꯅ ꯑꯩꯈꯣꯏ ꯏꯌꯥꯝꯕꯅꯌꯦꯔ ꯊꯥꯒꯗꯕꯅꯤ ꯑꯩꯅ ꯀꯣꯆꯤꯡ ꯂꯧꯍꯜꯂꯤꯅꯦ
ꯍꯣꯏ ꯌꯥꯝ ꯐꯅꯦ ꯑꯗꯨꯗꯤ ꯏꯌꯥꯝꯕꯁꯤꯡꯅ ꯁꯨꯃꯥꯏꯅ ꯇꯧꯋꯣ ꯑꯃ ꯁꯨꯃꯥꯏꯅ ꯇꯧꯒ ꯇꯅꯤ ꯑꯗꯨꯒ ꯑꯩꯈꯣꯏꯅ ꯁꯞꯄꯣꯔꯠ ꯇꯧꯒꯅꯤ ꯑꯗꯨꯗ ꯍꯥꯏꯕꯗꯣ ꯌꯥꯝ ꯀꯔꯤ ꯍꯥꯏꯁꯔ ꯍꯣꯏ ꯐꯌꯦꯕ ꯑꯗꯨꯁꯨ ꯀꯣ
ꯐꯖꯅ ꯃꯤ ꯑꯣꯏꯅꯉꯥꯏ ꯍꯣꯠꯅꯍꯧꯒꯗꯧꯕꯅꯤ ꯁꯞꯄꯣꯔꯠ ꯇꯧꯔꯤꯉꯩ ꯃꯇꯝꯁꯤꯗ ꯎꯝ ꯍꯣꯏ ꯃꯇꯝꯗꯨ ꯂꯩꯕ ꯀꯥꯟꯗꯀꯣ ꯎꯝ ꯑꯗꯨꯒꯤ ꯍꯥꯏꯕꯅꯤꯅ ꯇꯨꯋꯏꯁꯟ ꯂꯧꯕꯁꯦ ꯃꯤꯡꯗ ꯂꯧꯕ ꯅꯠꯇꯦꯀꯣ ꯁꯦꯔꯤꯌꯁ ꯌꯥꯝ ꯇꯧꯅ ꯇꯝꯃꯣ ꯄꯩꯁꯥ ꯆꯪꯅ ꯇꯧꯒꯅꯤ ꯑꯗꯨꯝ ꯅꯣꯏ ꯐꯦꯁꯟꯒꯨꯝꯕ ꯑꯗꯨ ꯑꯗꯥ ꯇꯧꯒꯅꯨ ꯅꯣꯏ ꯇꯨ ꯅꯤꯡ ꯆꯪ ꯇꯝꯃꯣ ꯍꯥꯏꯅꯀꯣ ꯑꯗꯨꯝ ꯍꯥꯏꯕꯅꯤꯗꯣ ꯑꯩꯁꯨ
ꯍꯣꯏ ꯑꯗꯨꯗꯤ ꯌꯥꯝ ꯐꯕꯅꯦ ꯃꯦꯝ ꯑꯥꯏ ꯑꯦꯁꯒꯤ ꯀꯨꯝꯕ ꯀꯣꯝ ꯃꯤꯁꯤꯡꯗꯨ ꯊꯥꯅꯤꯡꯉꯤ ꯑꯗꯨꯕꯨ ꯀꯔꯤ ꯍꯥꯏꯁꯤꯔꯦ ꯄꯩꯁꯥ ꯂꯩꯇꯕꯒꯤ ꯑꯗꯨꯒ ꯌꯥꯝ ꯀꯣꯆꯤꯡꯁꯦ ꯌꯥꯝ ꯂꯥꯞꯄꯒꯤ ꯑꯗꯨꯗꯒꯤ ꯃꯈꯣꯏ ꯊꯥꯅꯤꯡꯕꯕꯁꯤ ꯁꯤꯡꯁꯨꯀꯣ ꯊꯥꯕ ꯉꯝꯗꯦꯕ ꯑꯗꯨ ꯀꯅꯥ ꯀꯅꯥꯒꯨꯝꯕ ꯀꯔꯤꯌꯥꯁ ꯀꯨꯆꯤꯡ ꯂꯧꯕ ꯆꯥꯟꯁ ꯂꯩꯕꯁꯤꯡꯗꯨꯁꯨ ꯐꯖꯅ ꯇꯝꯃꯗꯤꯀꯣ ꯁꯣꯏꯗꯅ ꯊꯣꯛꯂꯛꯀꯅꯤꯕ
ꯑ ꯍꯣꯏ
ꯑꯩꯁ ꯊꯣꯔꯛꯑꯒꯗꯤ ꯌꯥꯝ ꯅꯨꯡꯉꯥꯏꯅ ꯍꯔꯥꯎꯒꯅꯦꯕ
ꯃꯥꯅꯤ ꯃꯥꯅꯤ ꯑꯗꯨꯣ ꯑ ꯑꯦꯁ ꯊꯥꯕꯁꯤꯁꯨ ꯋꯥꯕꯗꯤ ꯋꯥꯕꯅꯤꯀꯣ
ꯑꯗꯨꯅꯦ ꯑꯗꯨꯅꯦ ꯑꯩꯁꯨ ꯈꯪꯉ ꯈꯪꯗꯦ ꯃꯤꯅ ꯍꯥꯏꯕꯁꯤꯡꯗꯤꯀꯣ ꯌꯥꯝ ꯋꯥꯏ ꯍꯥꯏ
ꯃꯥꯅꯤ ꯑꯩꯒꯤ ꯏꯌꯥꯝꯕꯗꯨꯁꯨ ꯐꯖꯅ ꯊꯥꯔꯝꯃꯦꯕ ꯃꯥꯁꯨ ꯆꯍꯤ ꯃꯔꯤꯒꯨꯝꯕꯀꯣ ꯄ꯭ꯔꯤꯌꯝ ꯄ꯭ꯔꯤꯌꯝ ꯑꯗꯨꯝ ꯊꯣꯛꯄ ꯃꯤꯟꯁꯦ ꯀ꯭ꯂꯤꯌꯥꯂꯤꯌꯥꯔ ꯇꯧꯕ ꯉꯝꯗꯕ
ꯃꯦꯟꯒ ꯐ꯭ꯤꯂꯝꯁꯤ ꯀꯔꯝ ꯀꯔꯝꯕꯅ ꯀ꯭ꯔꯤꯌꯥꯁꯦ
ꯐꯥꯔꯁ ꯊꯥꯕꯀꯣ
ꯍꯣꯏ
ꯄ꯭ꯔꯤꯂꯤꯌꯝꯁꯤ ꯄꯥꯁ ꯇꯧꯕꯗꯤ ꯃꯦꯟꯁꯤ ꯊꯥꯕꯅꯦꯕ ꯑꯗ ꯃꯦꯟꯁꯤ ꯑꯃꯨꯛ ꯄꯥꯁ ꯇꯧꯔꯤꯗꯤ ꯏꯟꯇꯔꯚ꯭ꯌꯨ ꯌꯥꯎꯕꯅꯦꯕ ꯑꯗꯣ ꯏꯟꯇꯔꯚꯤꯌꯨꯁꯤ ꯑꯃꯨꯛ ꯄꯥꯁ ꯇꯧ ꯄꯥꯁ ꯇꯧꯕꯗꯤ ꯃꯥꯔꯛ ꯃꯥꯒꯤ ꯃꯥꯔꯛꯀꯤ ꯔꯦꯡꯒꯤ ꯃꯇꯨꯡ ꯏꯟꯅ ꯑꯌꯦ ꯑꯁꯤ ꯐꯪꯕꯅꯦꯕ
ꯑꯣ ꯑꯣ ꯑꯣ ꯑꯗꯨꯗꯤ ꯑꯥꯏ ꯑꯦꯁꯒꯤ ꯑꯦꯛꯖꯥꯝꯒꯤ ꯃꯦꯟ ꯊꯣꯔꯥꯎꯁꯨ ꯏꯟꯇꯔꯚ꯭ꯌꯨꯗ ꯊꯧꯔꯥꯎꯗꯗꯤ ꯑꯃꯨꯛꯀ ꯌꯥꯔꯔꯣꯏꯀꯣ
ꯌꯥꯔꯔꯣꯏꯕ ꯏꯟꯇꯔꯚꯤꯌꯨ ꯑꯃ ꯊꯣꯛꯇ꯭ꯔꯦ ꯑꯗꯨ
ꯌꯥꯃꯍꯦ ꯄ꯭ꯔꯣꯁꯦꯁꯦ
ꯄ꯭ꯔꯣꯁꯦꯁ ꯌꯥꯝꯕ ꯑꯗꯨꯒ ꯁꯤꯁꯤ ꯑꯃꯨꯛꯀ ꯗꯥꯎꯁꯨ ꯗꯥꯎꯁꯨ ꯗꯤꯄꯦꯟ ꯇꯧꯋꯤꯅꯦ ꯂꯞ ꯁꯦꯛꯇꯔꯗꯁꯨꯀꯣ ꯎꯝ ꯑꯦ ꯍꯥꯏꯕꯗꯤ ꯏꯟꯇꯔꯚꯤꯌꯨꯗ ꯁꯤꯕ ꯃꯤꯁꯨ ꯌꯥꯎꯋꯦꯕ ꯃꯥꯔꯛ ꯑꯃꯅꯤꯗ ꯋꯥꯅ ꯂꯥꯛꯑꯒ ꯎ
ꯑꯗꯨꯅꯦ ꯑꯗꯨꯅꯦ ꯑꯗꯨꯕꯨ ꯗꯥꯎ ꯂꯩꯕꯁꯤꯡꯅꯤꯀꯣ ꯑꯃꯨꯛꯀ ꯊꯣꯛꯂꯛꯅꯦꯕ ꯗꯥꯎꯟ ꯂꯩꯕ ꯑꯗꯨꯒ ꯏꯁꯣꯔꯅ ꯕꯣ ꯄꯤꯕꯁꯤꯡꯗꯤ ꯁꯔꯤ ꯅ ꯊꯧꯂꯥ ꯀꯅꯤ
ꯑꯗꯨ ꯃꯣꯏꯅ ꯂꯥꯏꯔꯤꯛ ꯄꯥꯕꯁꯤ ꯂꯣꯏꯔꯦ ꯂꯣꯏꯔꯦ ꯑꯩꯈꯣꯏꯒ ꯑꯩꯈꯣꯏꯒ ꯌꯦꯡꯕ ꯀꯥꯟꯗ ꯊꯤ ꯈꯦꯠꯅꯩ ꯍꯦ ꯃꯣꯏꯅ ꯂꯥꯏꯔꯤꯛ ꯄꯥꯕꯕꯁꯤꯦ ꯄꯥꯕꯁꯦ
ꯍꯣꯏ ꯑꯗꯨꯅꯤ
ꯎꯝ ꯇ꯭ꯋꯦꯟꯇꯤ ꯐꯣꯔ ꯏꯟꯇꯨ ꯁꯚꯦꯟ ꯄꯥꯕꯅꯤꯅꯦ ꯃꯣꯏ ꯄꯥꯕꯁꯦ ꯀꯥ ꯃꯔꯨꯝ ꯊꯣꯡ ꯂꯣꯜꯂꯒ ꯀꯣ ꯑꯁ ꯄꯥ ꯂꯅ ꯄꯥꯏ ꯆꯥꯛ ꯆꯥꯕ ꯂꯣꯏꯔꯅꯤ ꯄꯥꯔꯅꯤ ꯅꯨꯡꯗꯥꯡ ꯄꯥꯔꯅꯤ ꯍꯧꯒꯠꯂꯅꯤ ꯑꯌꯨꯛ ꯉꯟꯇꯥ ꯕ꯭ꯔꯦꯛꯐꯥꯁ ꯇꯧꯔꯅꯤ ꯄꯥꯔꯅꯤ ꯑꯁ ꯄꯥꯃꯟꯕꯤ ꯉꯥꯎꯕꯁꯨ ꯊꯣꯛꯀꯅꯤꯗ
ꯑꯗꯨꯅ ꯑꯩꯗꯤ ꯉꯝꯔꯣꯏꯍꯦ ꯄꯨꯡ ꯑꯃ ꯑꯅꯤ ꯐꯥꯎ ꯉꯝꯔꯣꯏ ꯇꯁꯦꯡꯅ ꯍꯥꯏꯕꯅꯤ
ꯎꯝ ꯑꯗꯨꯗ ꯑꯁ ꯍꯣꯠꯅꯕꯗꯤ ꯑꯩꯈꯣꯏꯁꯨ ꯇꯧꯋꯦꯕꯀꯣ ꯉꯝꯗ꯭ꯔꯁꯨ ꯑꯗꯣ ꯄꯥꯅꯤꯡꯗꯕ ꯃꯇꯝꯁꯨ ꯂꯩꯌꯦꯕ ꯑꯗꯨ ꯑꯣꯏꯔꯁꯨ ꯄꯥꯅꯤꯡ ꯅꯝꯕ ꯃꯇꯝꯗꯨꯗ ꯄꯥꯕꯀꯣ
ꯐ
ꯑꯗꯨꯒ ꯑꯗꯨꯝ ꯑꯗꯨꯃꯥꯏꯅ ꯑꯗꯨꯃꯥꯏꯅ ꯇꯧꯔꯒ ꯍꯦꯕꯤꯠꯄꯨꯗꯤ ꯈꯔꯗꯤ ꯑꯣꯏꯔꯛꯏ ꯑꯗꯨꯕꯨ ꯑꯁ ꯑꯦꯠꯂꯤꯁ ꯄꯨꯡ ꯑꯩꯠ ꯑꯥꯋꯥꯔꯁꯇꯤ ꯄꯥꯕ ꯉꯝꯃꯦ ꯑꯩꯁꯨ ꯑꯗꯨꯗꯤ ꯍꯦꯟꯅ ꯉꯝꯗꯦ
ꯑꯁ ꯑꯗꯨꯗꯤ ꯌꯥꯝ ꯐꯅꯦ ꯑꯗꯨꯗꯤ ꯄꯨꯡꯁꯦ ꯑꯗꯨꯒꯨꯝꯕ ꯐꯥꯎ ꯄꯥꯔꯤ ꯁꯣꯏꯅ ꯊꯂꯛꯀꯅꯤꯀꯣ ꯇꯁꯦꯡꯅ ꯑꯩ ꯍꯥꯏꯕꯅꯤ
ꯍꯣꯏ ꯃꯥꯅꯤ ꯃꯥꯅꯤ ꯑꯁ
ꯑꯗꯨꯒꯤ ꯍꯥꯏꯕ ꯑꯗꯨꯒꯤ ꯄꯨꯡ ꯐꯥꯎ ꯄꯥꯔꯒ ꯗꯤꯀꯦꯇꯦꯠ ꯗꯤꯁꯤꯄ꯭ꯂꯤꯟ ꯂꯩꯔꯒ ꯁꯣꯏꯗꯅ ꯊꯣꯛꯂꯛꯀꯅꯤ ꯁꯣꯏꯗꯅ ꯊꯣꯛꯂꯛꯀꯅꯤ ꯑꯗꯨꯗꯤ ꯑꯗꯨꯅꯦ
ꯍꯣꯠꯅꯕ ꯀꯟꯕꯨ ꯃꯤꯕꯨꯗꯤ ꯕꯣꯔꯁꯨ ꯑꯗꯨꯝ ꯐꯪꯉꯦ ꯠꯇꯅꯥꯀꯣ ꯇꯨꯝꯔꯒ ꯆꯥꯔꯒꯅꯤꯡ ꯍꯣꯠꯅꯅꯤꯡꯗꯅ ꯄꯊꯤ ꯇꯧꯔ ꯂꯩꯕꯁꯤꯡꯗꯤ ꯀꯗꯥꯏ
ꯍꯣꯏ ꯍꯣꯏ ꯑꯗꯨꯅꯦ ꯃꯤ ꯈꯔꯅ ꯍ ꯅꯥꯅꯤꯡꯉꯤ ꯑꯩ ꯁꯨꯃꯥꯏꯅ ꯇꯧꯒꯅꯤ ꯑꯗꯨꯒ ꯑꯩ ꯁꯨꯃꯥꯏꯅ ꯃꯁꯤ ꯇꯨꯡꯗ ꯑꯃꯨꯛꯀ ꯑꯃꯛ ꯃꯗꯨꯒꯨꯝꯕ ꯊꯕꯛ ꯇꯧꯅꯤ ꯍꯥꯏꯔꯒ ꯍꯥꯏꯔꯒ ꯇꯨꯝꯂꯒ ꯊꯑꯒ ꯂꯩꯔꯤꯀꯣ ꯑꯗꯨꯒꯤ ꯃꯤ ꯌꯥꯝꯃꯦ ꯑꯗꯨꯒꯤ ꯃꯤ ꯌꯥꯝ ꯑꯃꯒꯤꯒꯤ ꯍꯧꯖꯤꯛ ꯍꯧꯖꯤꯛ ꯃꯈꯣꯏꯅ ꯃꯈꯣꯏ ꯃꯈꯣꯏꯅ ꯀꯔꯤ ꯍꯥꯏꯁꯦ ꯇꯝꯅꯤꯡꯕ ꯑꯗꯨꯒ ꯊꯕꯛ ꯇꯧꯅꯤꯡꯕ ꯑꯗꯨꯒꯤ ꯊꯕꯛ ꯇꯧꯕ ꯉꯝꯗꯕꯗꯣ ꯑꯗꯨꯒꯤꯅꯦꯕ
ꯍꯣꯏ
ꯌꯥꯝ ꯐꯖꯅ ꯌꯥꯝ ꯅꯨꯡꯁꯤꯌꯦ ꯍꯥꯏꯕꯗꯤ ꯅꯈꯣꯏꯅ ꯁꯨꯃꯥꯏꯅ ꯇꯧꯔꯒꯀꯣ ꯂꯤꯛꯄ ꯍꯥꯏꯔꯒ
ꯍꯝ
ꯇꯝꯃꯁꯦ ꯑꯩꯠ ꯑꯋꯥꯔꯁꯀꯨꯝꯕ ꯂꯩꯔꯤꯛ ꯄꯥꯕ ꯉꯝꯕ ꯃꯤꯁꯤꯡꯁꯤ ꯁꯣꯏꯗꯅ ꯊꯣꯛꯂꯛꯀꯅꯦꯕ ꯇꯁꯦꯡ ꯁꯦꯡꯅ ꯍꯥꯏꯔꯗꯤ ꯍꯧꯖꯤꯛꯀꯥꯟꯁꯤ ꯄꯨꯡ ꯑꯃ ꯑꯅꯤ ꯐꯥꯎ ꯄꯥꯕ ꯉꯝꯗ‌ꯦꯕ
ꯎꯝ
ꯑꯗꯨ
ꯑꯩꯈꯣꯏꯁꯨ ꯐꯥꯔꯁ ꯇꯥꯏꯝ ꯄꯥꯕꯗꯗꯤꯀꯣ
ꯍꯣꯏ
ꯄꯨꯡ ꯑꯃ ꯑꯅꯤ ꯄꯥꯕꯁꯤ ꯌꯥꯝ ꯋꯥꯅ ꯄꯥꯏꯌꯦ ꯑꯗꯨ ꯑꯣꯏꯔꯁꯨ ꯑꯩꯁ ꯑꯃꯨꯛꯀ ꯉꯥꯏꯍꯥꯛꯇꯪ ꯄꯥꯅꯤꯡꯗꯕ ꯃꯇꯝꯗꯨꯗ ꯉꯥꯏꯍꯥꯛꯇꯪ ꯃꯥꯏꯟ ꯔꯤꯐ꯭ꯔꯦꯁ ꯇꯧꯔꯒ ꯀꯣ
ꯍ‌ꯣꯏꯅ‌ꯦ
ꯄꯥꯕ ꯑꯃꯨꯛꯀ ꯄꯥꯕꯤꯕ ꯑꯃꯨꯛꯀ ꯄꯥꯕꯤꯕ ꯍꯥꯏꯅ ꯑꯗꯨꯃꯥꯏꯅ ꯑꯗꯨꯝ ꯔꯤꯄꯤꯠ ꯇꯧꯕ ꯑꯗꯨꯗ ꯊꯥ ꯑꯅꯤ ꯑꯍꯨꯝ ꯑꯗꯨꯃꯥꯏꯅ ꯇꯧꯕꯗꯗꯤ ꯑꯗꯨꯝ ꯄꯥꯅꯤꯡꯉꯛꯈ꯭ꯔꯦꯕ
ꯍꯣꯏ
ꯑꯣ
ꯑꯗꯨꯅꯤ ꯑꯩꯁꯨ ꯅꯍꯥꯟ ꯁꯦꯟꯇ꯭ꯔ‌ꯦꯜꯒꯤ ꯑꯦꯛꯖꯥꯝ ꯊꯥꯒꯦ ꯍꯥꯏꯅ ꯇꯧꯒꯅꯦꯕꯀꯣ ꯑꯗꯨ ꯑꯩꯒꯤ ꯗꯣꯀꯨꯃꯦꯟꯗ ꯈꯔ ꯕꯦꯔꯥ ꯂꯩꯕꯀꯣ
ꯑꯣ